ꯔꯣ
ꯇꯥꯏꯌꯦ ꯇꯥꯏꯌꯦ
ꯎꯝ ꯀꯟꯇꯤꯅꯤ꯭ꯌꯨ ꯇꯧꯔꯁꯦ ꯋꯥꯔꯤ ꯃꯊꯪ ꯃꯊꯪ ꯂꯤꯔꯁꯦ
ꯑꯥꯎ ꯌꯥꯏ ꯌꯥꯏ ꯑꯩꯗꯤ ꯅꯪꯕꯨ ꯐꯨꯠꯕꯣꯜꯒꯤ ꯃꯇꯥꯡꯗ ꯍꯥꯡꯉꯅꯤꯡꯉꯦꯅ ꯅꯪꯁꯦ ꯃꯦꯁꯤꯔꯥ ꯔꯣꯅꯥꯜꯗꯣꯔꯥꯅꯥ
ꯑꯗꯨꯔꯥ ꯑꯩꯗꯤꯀꯣ ꯑꯁꯦꯡꯕꯗꯤꯀꯣ
ꯎꯝ ꯍꯝ
ꯑꯥꯁꯦꯡꯕꯗꯤ ꯑꯩꯗꯤ ꯀꯔꯤꯁꯨ ꯀꯌꯥ ꯈꯥꯏꯗꯦꯕ ꯑꯗꯨ ꯑꯣꯏꯔꯁꯨ ꯃꯦꯁ ꯁꯤꯒꯤ ꯐꯦꯟꯁꯁꯤꯡꯗꯣ ꯃꯣꯏꯁꯦ ꯌꯥꯝ ꯍꯦꯟꯖꯤꯟꯕꯀꯣ
ꯑꯆꯥꯝ
ꯃꯣꯏꯒꯤ ꯏꯁꯇꯦꯇꯁ ꯀꯔꯤ ꯀꯔꯤ ꯀꯔꯣ ꯍꯥꯏꯔꯒ ꯔꯣꯅꯥꯜꯗꯣꯕꯨ ꯍꯥꯏꯊꯤꯕꯗꯣ
ꯎꯝ
ꯑꯗꯨꯒꯤ ꯑꯩ ꯃꯦꯁꯤ ꯄꯥꯝꯗ꯭ꯔꯦ
ꯀꯩꯅꯣ ꯅꯪ ꯅꯪꯗꯤ ꯐꯨꯠꯕꯣꯜ ꯌꯦꯡꯗ꯭ꯔꯒ ꯐꯦꯟ ꯈꯛꯇ ꯌꯦꯡꯉ ꯂꯩꯕ꯭ꯔꯣ
ꯅꯠꯇꯤꯌꯦ ꯌꯦꯡꯉꯦ ꯑꯗꯨ ꯑꯣꯏꯔꯁꯨ ꯃꯣꯏꯒꯤ ꯐꯦꯟꯁꯤꯡꯗꯣ ꯌꯥꯝ ꯍꯦꯟꯖꯤꯟꯕ ꯅꯪꯁꯨ ꯎꯔꯝꯒꯅꯤꯅ
ꯎꯋꯦ ꯎꯋꯦ ꯑꯗꯣ ꯀꯅꯥꯅ ꯐꯨꯠꯕꯣꯜ ꯁꯥꯟꯅꯕ ꯍꯩꯌꯦ ꯍꯥꯏꯕꯩꯅꯣꯅ ꯍꯥꯏꯕꯗꯣ ꯅꯪꯒꯤ
ꯑꯣ ꯁꯥꯟꯅꯥꯕꯗꯨꯔꯥ ꯐꯨꯠꯕꯣꯜ ꯁꯥꯟꯅꯥ ꯗꯤ ꯐꯨꯠꯕꯣꯜ ꯀꯅꯥꯅ ꯁꯅꯥꯕ ꯍꯩꯕ꯭ꯔꯣ ꯍꯥꯏꯕ
ꯍꯣꯏ ꯑꯩ ꯐꯦꯟ ꯍꯥꯡꯕ ꯅꯠꯇꯦ ꯀꯅꯅꯥ ꯁꯅꯥꯕ ꯍꯩꯕꯅꯣ ꯍꯥꯡꯕꯅꯤꯗ
ꯁꯅꯥꯕꯗꯤ ꯃꯦꯁꯤꯅ ꯈꯔ ꯍꯩꯕ ꯃꯥꯜꯂꯦ ꯔꯣꯅꯥꯜꯗꯣꯗꯒꯤꯀꯣ
ꯑꯆꯥ ꯑꯗꯨꯗ ꯍꯥꯡꯕꯅꯤꯗ ꯑꯗꯨ ꯑꯗꯨ ꯃꯥꯅ ꯍꯩꯌꯦ ꯍꯥꯏꯔꯗꯤ ꯐꯦꯟꯚꯦꯁꯇꯨꯗꯤ ꯇꯣꯛꯁꯤꯛ ꯑꯗꯨꯝ ꯑꯥ ꯀꯔꯤ ꯍꯥꯏꯁꯤꯔꯥ ꯁꯥꯏꯠ ꯑꯅꯤꯃꯛꯇ ꯑꯗꯨꯝ ꯂꯩꯗꯅ ꯌꯥꯅꯤꯡꯕ ꯌꯥꯅꯤꯡꯗꯕ ꯑꯗꯨꯗꯤ ꯀꯅꯥ ꯂꯩꯇꯦꯗ ꯑꯗꯨꯝ ꯑꯦꯛꯖꯥꯝꯄꯜꯗ ꯃꯤꯁꯤꯒ ꯔꯣꯅꯥꯜꯗꯣꯁꯦ ꯃꯦꯠꯆ ꯑꯃꯗ ꯊꯦꯡꯅꯩ ꯑꯗꯨꯗꯤ ꯍꯣꯏ ꯑꯩꯈꯣꯏꯅ ꯁꯞꯄꯣꯔꯠ ꯇꯧꯕ ꯃꯤꯕꯨ ꯊꯦꯡꯅꯕ ꯇꯥꯔꯦ ꯑꯗꯨ ꯅꯠꯇ꯭ꯔꯗꯤ ꯑꯩ ꯔꯣꯅꯥꯜꯗꯣꯕꯨꯁꯨ ꯁꯞꯄꯣꯔꯠ ꯇꯧꯋꯤꯗ ꯑꯩꯗꯤ
ꯑꯣ
ꯅꯨꯡꯁꯤꯗ꯭ꯔꯣ ꯃꯤ ꯃꯥꯁꯨ ꯂꯥꯁꯅꯤ ꯀꯩꯅꯣ ꯃꯦꯁꯤꯗꯤ ꯋꯥꯜꯀꯞ ꯑꯃ ꯂꯩꯔꯦ ꯃꯥ ꯂꯩꯇ꯭ꯔꯤ
ꯑꯣ ꯅꯨꯡꯁꯤꯌꯦ
ꯃꯃꯥꯅꯤ ꯃꯕꯥꯅꯤꯁꯦ ꯑꯗꯨꯝ ꯋꯥꯜꯀꯞ ꯑꯃ ꯑꯃ ꯂꯣꯏꯁꯤꯜꯂꯗꯤ ꯑꯗꯨꯝ ꯗꯤꯕꯦꯠꯇꯨ ꯀꯅꯥꯔꯣꯏꯕ ꯑꯗꯨꯝ ꯃꯕꯥꯅꯤꯁ ꯂꯩꯔꯦ ꯃꯁꯥꯒꯤ ꯑꯗꯨꯝ ꯍꯩꯔꯦꯅ ꯍꯥꯏꯅ ꯂꯤꯁꯤꯟꯕ ꯌꯥꯏꯑꯕ ꯑꯣ
ꯎꯝ ꯎꯝ
ꯔꫭꯅꯥꯜ ꯔꫭꯅꯥꯜꯗꫭꯅꯥ ꯋꯥꯔꯜꯀꯞꯀꯤ ꯊꯔꫭꯐꯤꯗꫭ ꯂꯩꯇ꯭ꯔꯥꯗꯤ ꯃꯥꯁꯦ ꯑꯗꯨꯝ ꯃꯦꯁꯤꯅ ꯉꯝꯈ꯭ꯔꯅꯤ ꯑꯗꯨꯗꯤ ꯎꯄꯥꯏ ꯂꯩꯇꯦ
ꯎꯝ
ꯒꯦꯝꯁ ꯁꯥꯟꯅꯕ꯭ꯔꯣ ꯅꯪꯗꯤ ꯒꯦꯝꯒꯨꯝꯕ
ꯑꯩ ꯁꯥꯟꯅꯗꯦ ꯒꯦꯝ
ꯅꯠꯇꯦ
ꯑꯩ ꯀꯔꯤꯁꯨ ꯁꯥꯟꯅꯗꯦ ꯒꯦꯝ
ꯅꯨꯄꯥꯗꯤ ꯁꯅꯕ꯭ꯔꯣ
ꯎ ꯎꯝ
ꯑꯗꯨꯁꯨ ꯁꯥꯟꯅꯗꯦ ꯑꯩ
ꯅꯣꯏꯁꯦ ꯁꯥꯟꯅꯗꯕ ꯈꯛꯇ ꯉꯥꯏꯔꯦꯅꯦ
ꯍꯣꯢ
ꯎꯝꯨꯝ ꯑꯆꯥꯥ ꯍꯣꯏ
ꯅꯪꯗꯤ ꯒꯦꯝ ꯁꯨꯟꯅꯅꯕ꯭ꯔꯣ ꯌꯥꯝ ꯁꯟꯅꯒꯗꯧꯕ ꯃꯥꯂꯦꯗ
ꯑꯩ ꯒꯦꯝꯗꯤ ꯁꯥꯟꯅꯕ ꯍꯩꯗꯣ ꯍꯩꯒꯨꯝ ꯊꯥꯕꯅꯤꯅ ꯃꯇꯝ ꯃꯇꯝ ꯌꯦꯡꯉ ꯍꯧꯖꯤꯛꯇꯤ ꯁꯥꯟꯅꯗ꯭ꯔꯦ ꯑꯃꯨꯛꯒ ꯑꯗꯨꯝ ꯗꯤꯁꯦꯝꯕꯔ ꯖꯅꯋꯥꯔꯤ ꯐꯦꯕꯋꯥꯔꯤ ꯃꯥꯔꯆꯀꯨꯝꯕꯗꯩ ꯁꯅꯥꯕ ꯌꯥꯏꯑꯦꯕ
ꯎꯝ ꯀꯔꯤꯒꯦꯝꯅꯣ ꯁꯥꯟꯅꯔꯤꯗꯣ
ꯑꯩꯗꯤ ꯕꯥꯞ ꯖꯤ ꯑ ꯃꯥꯏ ꯄꯞꯖꯤ ꯅꯍꯥꯟ ꯄꯞꯖꯤ ꯐꯥꯎꯔꯝꯕꯗꯣ
ꯎꯝ
ꯑꯗꯨꯒꯤꯗꯨ ꯁꯥꯟꯅꯩ ꯃꯣꯕꯥꯏ ꯂꯤꯖꯦꯟ
ꯎꯝ
ꯑꯦꯀꯥꯎꯟꯗꯤ ꯂꯩꯔꯤꯗ ꯌꯣꯟꯗ꯭ꯔꯤꯗ ꯑꯗꯨ ꯑꯣꯏꯔꯁꯨ ꯑꯗꯨꯝ ꯊꯝꯃꯝꯃꯦ
ꯎꯝ
ꯃꯣꯕꯥꯏ ꯂꯤꯖꯦꯟ ꯈꯪꯕ ꯅꯠꯇ꯭ꯔꯣ
ꯍꯣꯏ ꯈꯪꯉꯦ ꯏꯃꯥꯟꯅꯕꯤꯁꯤꯡꯁꯨ ꯌꯥꯝ ꯁꯥꯟꯅꯕ ꯅꯨꯄꯤꯁꯤꯡ ꯌꯥꯝ ꯁꯤꯟꯅꯩ ꯑꯗꯣ
ꯁꯥꯟꯅꯕꯅꯦ ꯁꯥꯟꯅꯕꯅꯦ ꯑꯗꯣ ꯅꯪꯗꯤ ꯒꯦꯝ ꯄꯨꯟꯁꯤꯗ ꯑꯃꯥꯁꯨ ꯁꯥꯟꯅꯗ꯭ꯔꯤ
ꯑꯩ ꯒꯦꯝꯁꯦ ꯁꯥꯟꯅꯗ꯭ꯔꯤ ꯑꯩꯒꯤ ꯒꯦꯝꯗꯤ ꯀꯩꯅꯣꯅꯤꯅꯦ ꯑꯣꯐꯂꯥꯏꯟꯒꯤ ꯀꯩꯅꯣ ꯀꯩꯅꯣ ꯖꯥꯠꯇꯨꯅꯦ ꯑꯩꯗꯤ ꯑꯗꯨ
ꯂꯨꯗꯣ
ꯅꯠꯇꯦ ꯑꯗꯨꯁꯨ ꯌꯥꯎꯔꯦ ꯍꯣꯏ ꯑꯗꯨ ꯁꯥꯟꯅꯗ꯭ꯔꯦꯗ ꯁꯥꯟꯅꯒ ꯒꯦꯝ ꯏꯟꯇꯔꯦꯁ ꯂꯩꯇꯕꯒꯤ ꯀꯣ
ꯎꯝ ꯁꯣꯏꯗ ꯐꯩꯗ ꯑꯃꯔꯣꯝꯗꯗꯤ ꯑꯗꯨꯕꯨ ꯆꯦꯁ ꯁꯥꯟꯅꯕ ꯇꯥꯝꯃꯣ ꯀꯣꯛꯀꯤꯗꯃꯛꯇ ꯑꯥꯏ ꯀ꯭ꯌꯨ ꯑꯥꯏ ꯀ꯭ꯌꯨ ꯍꯥꯏꯁꯦ ꯀꯔꯤ ꯍꯥꯏꯁꯤꯔ ꯃꯦꯟꯇꯦꯜ ꯑꯦꯕꯤꯂꯤꯇꯤꯒꯤ ꯗꯃꯛꯇꯅꯤꯅꯦ ꯆꯦꯁꯇꯤ ꯁꯥꯟꯅꯥꯕ ꯍꯩꯕ꯭ꯔꯣ ꯍꯩꯔꯝ ꯃꯣꯏꯅꯦ
ꯍꯩꯇꯦ
ꯎꯝ ꯑꯗꯨꯗꯤ ꯅꯪꯗꯤ ꯊꯕꯛ ꯇꯧꯗꯧꯕ ꯀꯥꯟꯗ ꯅꯪ ꯐ꯭ꯔꯤ ꯇꯥꯏꯝ ꯂꯩꯕ ꯀꯥꯟꯗ ꯀꯔꯤ ꯇꯧꯒꯦ ꯅꯪꯒꯤ ꯍꯣꯕꯤꯒꯨꯝꯕ
ꯑꯣꯍꯣꯕꯤꯔꯥ ꯑꯩꯗꯤꯀꯣ ꯀꯩꯅꯣ ꯑꯝ
ꯇꯨꯝꯕꯥꯗꯤ ꯍꯥꯢꯔꯛꯒꯅꯨꯍꯦ
ꯍꯦ ꯇꯨꯝꯕ ꯅꯠꯇꯦꯍꯦ ꯃꯥꯒꯤ ꯀꯩꯅꯣ ꯁꯥꯕ ꯃꯐꯝꯗꯗꯤ ꯑꯩ ꯇꯟꯗꯦꯕꯀꯣ ꯑꯗꯨ ꯑꯣꯏꯔꯁꯨ ꯑꯗꯨꯝ ꯏꯪꯕ ꯃꯐꯝꯗꯨꯁꯦ ꯑꯗꯨꯝ ꯎꯝ ꯑꯣ ꯕꯨꯛꯁꯀꯨꯝꯕ ꯄꯥꯕꯗꯣ ꯑꯗꯨ ꯄꯥꯝꯃꯦ꯫
ꯍꯥꯥ꯫
ꯀꯔꯝꯕ ꯕꯨꯛꯁ ꯄꯥꯕ꯭ꯔꯣ ꯐꯤꯛꯁꯟꯅ
ꯀꯩꯅꯣꯅꯦ ꯎꯝ ꯀꯔꯤ ꯀꯔꯤ ꯍꯥꯏꯗꯣꯏꯅꯣ꯫ ꯎꯝ꯫
ꯐꯤꯛꯁꯅꯜꯔ ꯅꯠꯇ꯭ꯔ ꯅꯟ ꯐꯤꯛꯁꯅꯜ ꯀꯔꯝꯕ ꯕꯨꯛꯁꯄꯨ ꯄꯥꯕ꯭ꯔ꯫
ꯑ ꯅꯟ ꯐꯤꯛꯁꯅꯦꯜꯅꯦ ꯀꯩꯅꯣ ꯀꯩꯅꯣ ꯂꯩꯌꯦꯅ꯫ ꯕꯨꯛꯁ ꯀꯩꯅꯣ ꯎꯝ ꯏꯀꯤꯒꯥꯏ ꯒꯨꯝꯕ꯫
ꯀꯤꯒꯥꯏ ꯑꯗꯨꯒ ꯀꯔꯤ ꯍꯥꯏ ꯑꯦꯇꯣꯃꯤꯛ ꯍꯦꯕꯤꯠꯁ ꯀꯣ꯫
ꯌꯥꯏꯅꯦ ꯑꯩꯗꯤ ꯑꯩꯗꯤ ꯅꯣꯕꯦꯜꯁ ꯄꯥꯕ ꯃꯤꯗꯤ ꯅꯠꯇꯦ ꯑꯩ ꯑꯩ ꯑꯥꯔꯇꯤꯀꯜꯗꯤ ꯌꯥꯝ ꯄꯥꯏꯀꫭ ꯗꯨ ꯑꯣꯏꯔꯁꯨ꯫ ꯑꯩ ꯕꯨꯛꯁ ꯑꫭꯏꯅꯗꯤ ꯄꯥꯗꯦ꯫
ꯑꫭ꯫
ꯎꯝ꯫ ꯑꯗꯨ ꯑꯇꯩꯗꯤ ꯒꯦꯝ ꯑꯥꯎꯠꯗꯣꯔ ꯒꯦꯝꯒꯨꯝꯕ ꯁꯥꯟꯅꯕ꯭ꯔꯣ ꯐꯤꯖꯤꯀꯜ꯫
ꯑꯩ ꯒꯦꯝꯗꯤ ꯁꯥꯟꯅꯗ꯭ꯔꯦ ꯑꯗꯨꯗꯤ ꯑꯗꯨꯗꯤ ꯁꯨꯡꯆꯁꯥ ꯁꯥꯟꯅꯗ꯭ꯔꯦ꯫
ꯁ꯭ꯀꯤꯞꯄꯤꯡꯗꯤ ꯇꯧꯕ꯭ꯔꯣ꯫
ꯎꯝ ꯇꯧꯗꯦ꯫ ꯑꯗꯨ ꯑꯗꯨꯔꯣꯝꯗ ꯍꯥꯏꯔꯗꯤ ꯅꯤꯜ ꯑꯣꯏꯔꯦ ꯑꯃꯨꯛꯀ꯫
ꯑꯗꯨꯗꯤ ꯎꯝ ꯀꯩꯅꯣꯝꯃ ꯍꯥꯡꯒꯦ ꯅꯪ ꯁꯥꯎꯗꯤ ꯁꯥꯎꯒꯅꯨ ꯅꯪ ꯅꯪꯁꯨ ꯀꯪꯕ꯭ꯔꯣ꯫ ꯍꯛꯆꯥꯡ꯫ ꯍꯜꯂꯣ꯫ ꯍꯜꯂꯣ꯫
ꯍꯜꯂꯣ꯫
ꯇꯥꯕ꯭ꯔꯣ ꯑ꯫
ꯎꯝ ꯇꯥꯏꯌꯦ꯫
ꯀꯩꯅꯣ ꯅꯪ ꯅꯪꯒꯤ ꯅꯦꯠꯁꯦ ꯇꯠꯇꯄ꯭ꯔꯣ ꯀꯩꯅꯣꯃ ꯇꯧꯋꯤꯗꯥ꯫
ꯈꯪꯗꯦ ꯑꯗꯨꯝ ꯂꯩꯌꯦꯗꯥ꯫
ꯅꯦꯇ ꯇꯠꯄ꯭ꯔꫭ꯫
ꯇꯠꯇꯤꯌꯦ꯫
ꯑꯗꯨ ꯑꯩꯅ ꯉꯁꯥꯏ ꯍꯥꯏꯕꯗꯣ ꯅꯪ ꯇꯥꯕ꯭ꯔꯣ꯫
ꯎꯝ ꯇꯥꯌꯦ꯫
ꯎꯝ ꯇꯥꯗꯕ ꯃꯥꯂꯦ ꯅꯪ꯫
ꯇꯥꯏꯌꯦ ꯇꯥꯏꯌꯦ ꯅꯪ ꯀꯪꯕ꯭ꯔꯥ ꯍꯪꯕꯗꯨꯗꯤ꯫
ꯎꯝ ꯑꯗꯨ ꯑꯗꯨꯒꯤ ꯃꯇꯨꯡꯗ ꯅꯪ ꯀꯔꯤ ꯍꯥꯏꯔꯛꯄꯥ꯫
ꯑꯩ ꯀꯪ ꯀꯪ ꯀꯪꯉꯦ ꯍꯥꯏꯌꯦ꯫
ꯅꯣꯏ ꯃꯈꯩꯁꯦ ꯀꯪꯕ ꯃꯥꯜꯂꯦꯗ꯫
ꯅꯣꯏ ꯑꯗꯨꯝ ꯀꯪꯕ ꯍꯥꯏꯁꯦ ꯑꯗꯨꯝ ꯂꯩꯌꯦꯅ ꯍꯦꯜꯗꯤ ꯂꯨꯛꯁ ꯍꯥꯏꯕ ꯑꯃ ꯂꯩꯌꯦꯅ꯫ ꯀꯩꯅꯣ ꯎꯝ ꯅꯣꯏꯗ꯭ꯔꯁꯨ ꯀꯣ꯫
ꯎꯝ꯫
ꯑꯗꯨ ꯇꯧꯔꯝꯕꯅꯦꯕ ꯑꯗꯣ ꯌꯥꯗ꯭ꯔꯦ ꯍꯟꯗꯛꯇꯤ ꯀꯪꯈ꯭ꯔꯦ
ꯑꯆꯥ ꯀꯔꯤ ꯂꯥꯏꯔꯤꯛ ꯄꯥꯃꯟꯕꯒꯤꯔꯣ
ꯎꯝ ꯂꯥꯏꯔꯤꯛ ꯄꯥꯕ ꯅꯠꯇꯦ ꯑꯁ ꯍꯟꯗꯛ ꯌꯨꯝ ꯆꯝ ꯆꯪꯂꯛꯑꯣ ꯂꯥꯁ ꯚꯦꯀꯦꯁꯟꯗꯣ ꯌꯨꯝ ꯊꯣꯛꯑꯦꯕꯀꯣ ꯌꯨꯝ ꯊꯣꯛꯑꯒ ꯑꯃꯨꯛ ꯆꯪꯂꯝꯗꯥꯏꯗ ꯑꯩꯈꯣꯏ ꯑ ꯒ꯭ꯔꯟꯄꯥꯥ ꯑꯃ ꯍꯣꯁꯄꯤꯇꯥꯦꯂꯥꯏꯁ ꯇꯧꯋꯦꯕꯀꯣ ꯑꯗꯨ ꯆꯦ ꯑꯗꯨꯗ ꯇꯨꯃꯟꯁ ꯒꯨꯝꯕ ꯍꯣꯁꯄꯤꯇꯥꯜꯗ ꯂꯩꯌꯦꯕ ꯑꯗꯨꯒ ꯑꯗꯨꯗ ꯑꯗꯨꯗ ꯂꯩꯔꯒ ꯌꯨꯝ ꯆꯠꯇꯕꯤꯗ ꯗꯥꯏꯔꯦꯛ ꯆꯪꯂꯛꯈ꯭ꯔꯕ ꯀꯣ ꯑꯗꯨꯒꯤ ꯑꯗꯨꯗꯒꯤ ꯑꯃꯨꯛ ꯋꯦꯠ ꯒꯦꯟ ꯇꯧꯕ ꯉꯝꯗ꯭ꯔꯤ
ꯆꯥꯕ ꯊꯛꯄꯗꯣ ꯇꯣꯉꯥꯜꯂꯕꯅꯤꯅ
ꯍꯣꯏ ꯑꯗꯣ ꯍꯣꯁꯄꯤꯇꯥꯜꯗ ꯂꯩ ꯕ ꯍꯥꯏꯕꯁꯤꯗꯤ ꯇꯨꯝꯕ ꯑꯗꯨꯝ ꯇꯨꯝꯕꯁꯨ ꯐꯪꯗꯕ ꯃꯇꯝ ꯂꯩ ꯑꯦꯀꯣ ꯑꯗꯨ ꯑꯣ ꯗꯥꯏꯔꯦꯛ ꯗꯥꯏꯔꯦꯛ ꯆꯪꯂꯛꯄꯅꯤꯅ ꯋꯥꯏ
ꯑꯣꯈꯦ ꯑꯗꯨꯒ ꯅꯪꯒꯤ ꯃꯔꯨꯞ ꯅꯨꯄꯤꯗꯨꯁꯨ ꯀꯪꯕ꯭ꯔꯣ
ꯍꯣꯏ ꯀꯪꯉꯦ
ꯅꯣꯏ ꯄꯨꯂꯞ ꯑꯍꯨꯝ ꯀꯪ ꯀꯪꯕ꯭ꯔꯣ
ꯍꯦ ꯑꯍꯨꯝ ꯅꯠꯇꯤꯌꯦ ꯀꯩꯅꯣ ꯑꯃ ꯀꯩꯅꯣ ꯀꯣꯂꯦꯖꯇ ꯑꯃꯨꯛ ꯍꯟꯈꯤꯕꯗꯣ
ꯑ
ꯃꯥꯗꯤ ꯀꯪꯉꯦ ꯑꯗꯣ ꯑꯃꯗꯨꯗꯤ ꯑꯗꯨꯝ ꯍꯦꯜꯗꯤꯅꯦ ꯀꯪꯉꯦ ꯍꯥꯏꯕ ꯌꯥꯗꯦ ꯍꯦꯜꯗꯤꯅꯦ ꯃꯥꯗꯤ ꯑꯗꯨꯝ ꯍꯦꯜꯗꯤ ꯑꯣꯏꯕꯗꯣ
ꯅꯍꯥꯟꯗꯤꯒꯣ ꯄꯟꯖꯕꯇ ꯂꯩꯕꯒ ꯍꯧꯖꯤꯛ ꯅꯍꯥꯟ ꯑꯩꯅ ꯑꯃ ꯋꯥꯔꯤ ꯁꯥꯔꯝꯃꯤꯕꯗꯣ ꯅꯪꯒꯤ ꯂꯩꯃꯤꯟꯅꯕꯗꯣ
ꯑꯣ
ꯃꯕꯥꯟꯅꯤꯒꯤ ꯃꯈꯣꯟꯖꯦ ꯃꯥꯟꯅꯩꯅ ꯂꯩꯌꯦꯕ ꯑꯩꯖꯦ ꯈꯜꯂꯦꯕ
ꯑꯣ
ꯑꯗꯣ ꯍꯧꯖꯤꯛꯇꯤ ꯅꯠꯇꯦ ꯅꯠꯇꯦ ꯅꯪꯒꯤ ꯃꯔꯨꯞ ꯅꯨꯨꯄꯤ ꯑꯗꯨꯗ ꯂꯩꯕꯗꯣ ꯅꯪꯒ ꯂꯩꯃꯤꯟꯅꯕ ꯍꯧꯖꯤꯛ ꯑꯃꯗꯣ
ꯍꯣꯏ
ꯑꯗꯨꯒ ꯄꯟꯖꯥꯕꯇ ꯍꯟꯈꯤꯕ ꯃꯥꯟꯅꯩꯗꯅ
ꯍꯣꯏ
ꯃꯕꯥꯟꯅꯤꯒꯤ ꯃꯈꯣꯟꯁꯦ ꯃꯥꯟꯅꯩꯌꯦꯅ ꯈꯜꯂꯦꯕ ꯑꯩꯁꯦ ꯃꯥꯟꯅꯩꯅ ꯂꯩꯌꯦꯕ ꯑꯗꯨ ꯅꯪꯕꯨ ꯋꯥꯔꯤ ꯁꯥꯕꯗꯗꯤ ꯍꯧꯖꯤꯛ ꯗꯤꯜꯂꯤꯗ ꯂꯩꯕꯒ ꯅꯕꯥꯟꯅꯤꯗꯣ ꯑꯁ ꯃꯥꯟꯅꯩꯌꯦ ꯃꯈꯣꯟꯗꯤ ꯐꯖ ꯃꯥꯟꯅꯩ
ꯑꯁꯦꯡꯕꯔꯥ
ꯍꯣꯏ ꯋꯥꯉꯥꯡꯁꯨ ꯑꯁ ꯌꯥꯝ ꯇꯞꯄꯦꯅꯦ ꯀꯩꯅꯣ ꯃꯥ ꯃꯔꯛꯇꯗꯤ ꯉꯥꯏꯕ ꯉꯝꯗꯦ ꯑꯩꯗꯤ
ꯑꯩꯁꯨ ꯇꯞꯄ꯭ꯔꯥ
ꯇꯞꯇ꯭ꯔꯗꯤ
ꯑꯦ ꯑꯗꯨꯗꯤ ꯑꯗꯨꯗꯤ ꯊꯨꯕ ꯍꯧꯔꯒꯦ
ꯑꯩꯁꯦ ꯅꯣꯏꯕꯨ ꯋꯥꯔꯤ ꯁꯥꯕꯗ ꯑꯩꯁꯦ ꯇꯞ ꯇꯞꯊꯥꯔꯒ ꯋꯥꯔꯤ ꯁꯥꯔꯤꯕꯅꯤ ꯑꯩꯁꯦ
ꯑꯣ
ꯅꯣꯏꯁꯨ ꯑꯩ ꯑꯩꯅ ꯋꯥ ꯋꯥ ꯋꯥ ꯉꯥꯡꯕꯁꯤ ꯅꯣꯏ ꯀꯦꯠꯆ ꯇꯧꯕ ꯉꯝꯗ꯭ꯔꯗꯤꯅ ꯐꯥꯕ ꯉꯝꯗ꯭ꯔꯗꯤꯅ꯫
ꯉꯝꯃꯦ ꯉꯝꯃꯦ ꯑꯗꯨꯝ ꯉꯥꯡꯉꯨ꯫
ꯑꯠꯆꯥ ꯎꯝ꯫ ꯐꯔꯦ ꯑꯗꯨꯗꯤ ꯅꯣꯏꯗꯤ ꯍꯧꯖꯤꯛ ꯏꯟꯇꯔꯟꯁꯤꯞ ꯇꯧꯗ꯭ꯔꯤꯀꯥꯟꯗꯗꯤ ꯀꯔꯤ ꯇꯧꯔꯒ ꯂꯦꯟꯕ꯭ꯔꯣ꯫
ꯑꯗꯨꯝ ꯌꯨꯝꯗ ꯂꯩꯑꯦ ꯌꯨꯝꯗꯒꯤ ꯆꯠꯊꯣꯛꯇꯦ ꯔꯨꯝ ꯃꯅꯨꯡꯗ ꯑꯗꯨꯝ ꯂꯩꯌꯦ ꯃꯥ ꯄꯥꯟꯗ ꯑꯗꯨꯝ ꯆꯠꯊꯣꯛꯅꯤꯡꯉꯥꯏꯁꯨ ꯁꯥꯏꯗꯅ ꯑꯗꯨꯒꯤ ꯊꯣꯛꯄ ꯉꯝ ꯑꯦ ꯏꯚꯅꯤꯡꯒꯨꯝꯕ ꯈꯛꯇ ꯄꯥꯔꯛꯀꯨꯝꯕ ꯃꯔꯛ ꯃꯔꯛ ꯆꯠꯂꯦꯀꯣ꯫
ꯑꯣ
ꯗꯨꯃꯥꯏ ꯂꯦꯟꯂꯤꯗꯥ ꯍꯌꯦꯡꯁꯦ ꯌꯥꯔꯗꯤ ꯎꯝ ꯀꯩꯅꯣ ꯍꯣꯁꯄꯤꯇꯥꯜꯗꯣ ꯀꯟꯐꯥꯔꯝ ꯇꯧꯕꯅꯦ ꯍꯌꯦꯡ ꯌꯥꯔꯗꯤ
ꯑꯗꯨ ꯅꯣꯏꯁꯦ ꯀꯩꯅꯣ ꯑꯦꯟꯗꯣꯔꯁꯃꯦꯟ ꯂꯦꯇꯔ ꯑꯃ ꯂꯧꯔꯥ ꯂꯥꯛꯄ꯭ꯔꯥ ꯅꯠꯇ꯭ꯔꯒ ꯀꯩꯅꯣ ꯀꯔꯤꯒ
ꯑꯦꯟ ꯑꯣ ꯁꯤ ꯍꯥꯏꯅ ꯄꯤꯔꯛꯑꯦꯕꯀꯣ
ꯑꯆꯥ ꯑꯆꯥ
ꯑꯗꯨ ꯄꯥꯏꯔꯒ ꯑꯗꯨ ꯄꯥꯏꯔꯒ ꯆꯠꯇꯣꯏꯅꯦ꯫
ꯌꯥꯏ ꯌꯥꯏ ꯐꯖꯅ ꯊꯤꯌꫭ ꯑꯐꯕꯗ ꯆꯪꯉꯣ꯫
ꯍꫭꯏ
ꯎꯝ꯫
ꯑꯗꯣ ꯑꯩꯈꯣꯏꯒꯤꯁꯦ ꯀꯩꯅꯣ ꯇꯧꯋꯦꯕ ꯐ꯭ꯔꯤꯒꯤꯁꯨ ꯂꯩꯌꯦꯕꯀꯣ
ꯐ꯭ꯔꯤꯒꯤ ꯍꯥꯏꯕꯗꯤ
ꯐ꯭ꯔꯤꯒꯤ ꯍꯥꯏꯕꯁꯤꯗꯤ ꯑꯩꯈꯣꯏ ꯍꯧꯖꯤꯛ ꯑꯟꯄꯦꯠ ꯑꯣꯏꯅ ꯇꯧꯗꯣꯏꯅꯤ ꯗꯅꯥ ꯑꯗꯨ ꯊꯥꯠ ꯑ ꯑꯩꯈꯣꯏꯅ ꯇꯝꯕꯥ ꯍꯣꯁꯄꯤꯇꯥꯜꯗ ꯎꯝ ꯍꯣꯁꯄꯤꯇꯥꯜꯗ ꯑꯩꯈꯣꯏꯅ ꯑꯃꯨꯛ ꯐꯤꯁ ꯊꯤꯗꯣꯏꯅꯦꯕ ꯄꯤꯁ ꯊꯤꯔꯒ ꯇꯝꯗꯣꯏꯅꯦꯕ
ꯏꯟꯇꯔꯟꯁꯤꯞꯁꯨ ꯅꯣꯏꯅ ꯄꯦꯠ ꯇꯧꯒꯗꯕ ꯅꯣꯏꯅ ꯄꯦ ꯇꯧꯒꯗꯕ
ꯍꯣꯏ ꯍꯣꯏ ꯐꯤꯁ ꯊꯤ ꯃꯛ ꯍꯣꯁꯄꯤꯇꯥꯜ ꯈꯔꯗ ꯀꯣ ꯍꯣꯁꯄꯤꯇꯥꯜ ꯈꯔ ꯑꯩꯈꯣꯏꯅ ꯐꯤꯁ ꯊꯤꯗꯣꯏꯕ ꯑꯗꯣ ꯍꯣꯁꯄꯤꯇꯥꯜ ꯈꯔꯗꯗꯤ ꯑ ꯐ꯭ꯔꯤ ꯑꯣꯐ ꯐ꯭ꯔꯤꯗ ꯑꯗꯨꯝ ꯇꯧꯗꯣꯏꯅꯦꯕ ꯑꯩꯈꯣꯏꯁꯦ ꯑꯗꯨꯒꯨꯝꯕ ꯑꯩꯈꯣꯏꯒꯤꯁꯨ ꯀꯣ
ꯎꯝ꯫ ꯑꯗꯨ ꯑꯁ ꯏꯟꯇꯔꯟꯁꯤꯞ ꯇꯧꯒꯦ ꯍꯥꯏꯔꯒ ꯃꯣꯏꯒꯤ ꯊꯕꯛ ꯐ꯭ꯔꯤꯗ ꯇꯧꯗꯧꯕꯗꫭꯅ ꯄꯩꯁꯥ ꯊꯤꯕꯗꯤ ꯋꯥꯗ꯭ꯔꯣ꯫
ꯍꯣꯏ ꯇꯧꯋꯦ ꯍꯥꯏꯕꯗꯤ ꯎꯝ ꯋꯥꯔꯁꯨ ꯑꯗꯨꯝ ꯇꯧꯅꯈꯔꯦꯗ꯫
ꯑꯁ ꯃꯦꯗꯤꯀꯦꯜꯁꯦ ꯈꯔ ꯀꯔꯞꯁꯟꯗꯤ ꯂꯩꯔ ꯃꯥꯜꯂꯦ꯫
ꯎꯝ ꯎꯝ ꯎꯝ ꯎꯝ
ꯈꯪꯗꯦ ꯐꯪꯒꯤ ꯇꯧꯕꯅꯤꯗꯥ ꯑꯗꯨꯝ ꯆꯠꯅꯕꯤ ꯑꯣꯏꯕ ꯑꯣꯏꯔꯕꯅꯤꯗ ꯑꯩꯁꯨ ꯈꯪꯗꯦ ꯀꯣ ꯆꯞ ꯆꯥꯕꯤꯀꯣ꯫
ꯎꯝ ꯎꯝ
ꯑꯩꯁꯨ ꯏꯟꯇꯔꯟꯁꯤꯞꯇ ꯇꯧꯔꫭꯏꯗꯣ ꯑꯩꯁꯨ ꯑꯟꯄꯦꯠꯅꯦ ꯑꯗꯨ ꯑꯣꯏꯔꯁꯨ ꯄꯤ ꯄꯤ ꯑꯣ ꯄꯤꯕ ꯍꯥꯏꯕꯁꯨ ꯎꯝ
ꯎꯝ
ꯎꯝ ꯕꯤꯗꯤꯌꯣ ꯐꯪꯉꯁꯨ ꯄ꯭ꯂꯦꯁꯃꯦꯟ ꯐꯪꯗ꯭ꯔꯦ ꯀꯅꯥ ꯂꯩꯇꯦ ꯍꯟꯗꯛꯀꯤ ꯃꯇꯝꯁꯦ
ꯎꯝ
ꯅꯪ ꯀ꯭ꯂꯥꯁ ꯑ ꯍꯣꯏ ꯍꯣꯏ ꯀ꯭ꯂꯥꯁ ꯇꯨꯐꯇꯗꯤ ꯑꯗꯨꯝ ꯁꯥꯏꯟꯁ ꯄꯥꯏꯔꯅꯤꯅ ꯂꯧꯔꯅꯤꯅ
ꯍꯣꯏ
ꯅꯣꯡꯁꯦ